ꯍꯂ ꯇꯥꯔꯕ ꯇꯥꯕ꯭ꯔꯣ ꯇꯥꯏꯌꯦ ꯐꯖꯅ ꯇꯥꯕ꯭ꯔꯥ
ꯇꯥꯏ ꯇꯥꯏ ꯆꯥꯗ꯭ꯔꯤꯗ ꯉꯁꯥꯏ ꯄꯨꯡ ꯑꯍꯨꯝꯕꯔꯤ ꯑꯗꯨꯋꯥꯏꯗꯤ ꯆꯔꯥ ꯋꯥꯅꯤꯕꯤꯕꯒꯤ ꯍꯛꯆꯥꯡꯁꯨ ꯍꯥꯎꯗꯕꯅꯤꯅ ꯆꯥꯅꯤꯡꯗ꯭ꯔꯦꯕ
ꯀꯔꯤ ꯃꯊꯦꯜ ꯇꯧꯒꯦ ꯉꯁꯤꯕꯨ
ꯉꯁꯤꯁꯦ ꯈꯥꯃꯦꯟ ꯑꯁꯥꯡꯕꯒ ꯈꯥꯃꯦꯟ ꯑꯈꯥꯕꯗꯨꯒ ꯀꯥꯡꯁꯣꯏ ꯊꯣꯡꯉꯦ ꯅꯪ ꯎꯝ ꯍꯥꯎꯋꯦ ꯅꯪꯗꯤ
ꯑꯩꯗꯤ ꯍꯧꯖꯤꯛ ꯈꯛꯇ ꯆꯥꯊꯣꯛꯑꯦ ꯑꯩꯁꯦ ꯉꯁꯤ ꯏꯔꯣꯝꯕ ꯆꯥꯏ
ꯎꯝ ꯏꯔꯣꯝꯕ ꯈꯛꯇ ꯏꯟꯁꯥꯡ ꯌꯥꯎꯗ꯭ꯔꯣ
ꯑꯥꯎ ꯏꯟꯁꯥꯡ ꯌꯥꯎꯗ꯭ꯔꯦ ꯉꯁꯤꯗꯤ ꯏꯔꯣꯝꯕ ꯑꯣꯏꯅ ꯑꯗꯨꯝ ꯁꯦꯠꯊꯔꯒ ꯂꯣꯏꯔꯒ ꯍꯧꯖꯤꯛ ꯐꯝꯃꯒ
ꯀꯥꯡꯉꯥꯎꯒꯨꯝꯕꯗꯤ ꯌꯥꯎꯗ꯭ꯔꯣ
ꯀꯩꯅꯣꯗꯣ ꯀꯩꯅꯣꯒꯤ ꯏꯔꯣꯝꯕꯗꯣ ꯂꯐꯨ ꯂꯐꯨꯒꯤꯗꯣ
ꯑ ꯑꯣ ꯑꯣ ꯑꯗꯨꯗ ꯌꯦꯟ ꯌꯦꯟ ꯀꯥꯡꯉꯧ ꯇꯧꯕꯒꯨꯝ
ꯌꯦꯟ ꯀꯥꯡꯉꯧꯒꯨꯝꯕ ꯃꯐꯩꯒꯨꯝꯕ ꯀꯣ
ꯎꯝ
ꯃꯇꯣꯝꯒꯨꯝꯕ ꯑꯁ ꯐꯖꯅ ꯇꯧꯔꯗꯤ ꯍꯥꯎꯔꯗꯤ ꯍꯥꯎꯒꯗꯕꯅꯤ
ꯑꯗꯨ ꯑꯗꯨꯅꯦ
ꯑꯗꯨꯝ ꯍꯥꯎꯋꯦꯗ ꯂꯐꯨꯁꯨ ꯅꯣꯡ ꯐꯥꯠꯇꯣꯛ ꯆꯥꯕꯅꯤꯅ
ꯎꯝ ꯍꯥꯎꯔꯝꯒꯅꯤ ꯅ ꯁꯥ ꯑꯀꯪꯕꯗꯨꯣ ꯂꯩꯇ꯭ꯔꯕꯣ
ꯑꯁ ꯂꯣꯏꯁꯤꯟꯈ꯭ꯔꯦꯗ ꯉꯔꯥꯡꯗꯒꯤ
ꯑꯁ ꯑꯗꯨ ꯉꯧ ꯇꯥꯎꯊꯣꯛꯑꯗꯤ ꯍꯥꯎꯒꯗꯕꯅꯤꯅꯦ
ꯑꯁꯤꯗꯗꯤ ꯀꯨꯏꯅ ꯊꯝꯅꯤꯉꯥꯏꯗꯣ ꯃꯩ ꯍꯧꯗ꯭ꯔꯕꯅꯤꯅꯀꯣ ꯃꯅꯝ ꯆꯦꯜꯂꯅꯦꯕ ꯑꯗꯨꯒꯤ
ꯅꯨꯡꯁꯥ ꯀꯜꯂꯤꯗꯨꯗꯤ ꯅꯨꯡꯁꯥꯗ ꯐꯥꯎꯕ ꯌꯥꯏꯅꯦ
ꯁꯥꯒꯤꯗꯨꯅ ꯀꯩꯅꯣ ꯇꯧꯕ ꯌꯥꯗꯦꯅꯦ
ꯎꯝ ꯉꯁꯤ ꯂꯥꯛ ꯆꯠꯄ꯭ꯔꯣ
ꯆꯠꯇ꯭ꯔꯦ ꯉꯁꯤ ꯑꯩꯈꯣꯏ ꯁꯣꯔꯣꯛ ꯃꯈꯥꯒꯤꯗꯣ ꯑꯗꯨꯗ ꯏꯤꯡꯈꯣꯜꯗꯨ ꯁꯦꯡꯉꯦꯕ ꯑ ꯀꯔꯤꯅꯣ ꯅꯨꯡꯁꯥ ꯁꯥꯗꯦ ꯎꯝ ꯋꯥꯒꯤ ꯎꯁꯣꯏꯒꯤ ꯄꯥꯝꯕꯤ ꯗꯣ ꯋꯥꯗꯣ ꯆꯨꯖꯥꯛ ꯆꯨꯖꯥꯛꯇꯒꯤ ꯍꯦꯟꯅ ꯁꯥꯡꯈ꯭ꯔꯦꯕ ꯋꯥꯡꯈ꯭ꯔꯦꯕ ꯑꯦ ꯑꯗꯨ ꯁꯦꯡꯕꯗ ꯋꯥꯕꯅ
ꯑꯁ ꯆꯨꯖꯥꯛꯇꯤ ꯌꯥꯝ ꯄꯥꯜꯂꯝꯒꯅꯤꯅꯦ ꯑꯗꯨꯗꯤ
ꯆꯨꯖꯥꯛ ꯄꯥꯟꯕ ꯍꯧꯗ꯭ꯔꯤꯗ ꯃꯤꯅꯤꯠ ꯇꯔꯥꯒꯨꯝꯕ ꯄꯨꯔ ꯅꯣꯡ ꯐꯖꯅ ꯁꯃꯦ
ꯑꯣ ꯐꯖꯅ ꯆꯨꯕ꯭ꯔꯣ ꯑꯁꯤꯗꯗꯤ ꯑꯁ ꯇꯥꯗꯦꯍꯦ ꯑꯝꯇ
ꯃꯤꯅꯤꯠ ꯇꯔꯥꯁꯨ ꯐꯥꯔꯃꯔꯣꯏ
ꯑꯁ ꯑꯗꯨꯗꯤ ꯐꯖꯅ ꯍꯥꯏꯊꯔꯑꯕꯗꯤ ꯅꯣꯏꯗꯤ ꯈꯔꯕꯨ ꯏꯪꯉꯝꯒꯅꯤꯅꯦ
ꯑ ꯈꯔꯗꯤ ꯏꯪꯉꯦ
ꯑꯁ ꯑꯩꯈꯣꯏꯗꯗꯤ ꯅꯨꯡꯁꯥꯅ ꯁꯥꯕꯅꯦ ꯅꯣꯡꯕꯨꯗꯤ ꯃꯪꯉꯦ ꯍꯣꯏ ꯑꯗꯨꯕꯨ ꯇꯥ ꯕꯕꯨꯗꯤ ꯁꯨꯡ
ꯎꯝ
ꯀꯥꯡꯉꯦ ꯍꯥꯢꯕ ꯇꯥꯔꯦ
ꯑꯗꯨꯅꯦ ꯂꯧ ꯇꯧꯕ ꯌꯥꯔꯔꯣꯏ ꯆꯥꯛ ꯆꯥꯅꯤꯡꯉꯥꯏ ꯂꯩꯔꯔꯣꯏ
ꯂꯧꯁꯨ ꯁꯨꯕ ꯌꯥꯗ꯭ꯔꯦ ꯅꯣꯡ ꯇꯥꯗꯕꯅꯤꯅ ꯑꯁꯤꯗꯁꯨꯅꯦꯗ ꯆꯞ ꯃꯥꯟꯅꯩ ꯍꯥꯏꯕꯗꯤ ꯍꯟꯗꯛ ꯑꯁꯤ ꯊꯥꯗꯤ ꯅꯣꯡ ꯅꯣꯡ ꯑꯗꯨꯝ ꯇꯣꯢ ꯅ ꯆꯨꯒꯗꯕ ꯊꯥꯅꯦꯕ ꯑꯗꯨꯒ ꯑꯩꯈꯣꯏꯁꯨ ꯏꯁꯤꯡ ꯂꯩꯕꯗꯣ ꯈꯔꯁꯨ ꯀꯣꯝꯒꯗꯕꯅꯦꯕ ꯅꯣꯡ ꯈꯔ ꯇꯥꯔꯗꯤ ꯑꯗꯨꯕꯨ ꯍꯟꯗꯛꯇꯤ ꯁꯥꯔ ꯁꯥꯕꯅꯦ ꯑꯁ ꯅꯣꯡꯁꯨ ꯁꯨꯛꯇꯥ ꯇꯥꯗꯦ ꯏꯁꯤꯡꯅ ꯆꯪꯕꯁꯤꯒ ꯁꯥꯕꯁꯤꯒ ꯅꯨꯡꯇꯤꯒꯤ ꯏꯔꯨꯕꯅꯤꯅꯀꯣ ꯑꯁ ꯌꯥꯗ꯭ꯔꯦ
ꯍꯧꯖꯤꯛ ꯃꯇꯝꯁꯦ ꯅꯣꯏ ꯂꯩꯐꯝꯗꯨ ꯏꯁꯤꯡ ꯊꯨꯝꯒꯗꯕꯅꯦꯕꯀꯣ
ꯎꯝ ꯏꯁꯤꯡꯅ ꯑꯁ ꯄꯠ ꯇꯠꯂꯒ ꯌꯥꯝ ꯀꯩꯅꯣ ꯇꯧꯔꯒ ꯂꯩꯒꯗꯕ ꯃꯇꯝꯅꯦ
ꯑꯗꯨꯅꯦ ꯃꯇꯝꯁꯦ ꯂꯣꯏꯒꯗꯧꯕ ꯃꯥꯜ ꯂꯦ
ꯌꯥꯝ ꯍꯣꯡꯒ꯭ꯔꯦꯀꯣ
ꯑꯗꯨꯅꯦ
ꯀꯤꯔꯦ
ꯈꯪꯗꯦꯅꯦ ꯀꯔꯝꯃꯥꯏ ꯀꯨꯝꯁꯤꯗꯤ ꯈꯔ ꯐꯒꯅꯤ ꯑꯁ ꯅꯦꯛꯁ ꯌꯥꯔꯗꯤ ꯀꯃꯥꯏꯟ ꯇꯧꯒꯗꯕ꯭ꯔꯥ ꯈꯪ
ꯍꯣꯏ ꯀꯨꯝꯁꯤꯒꯤꯕꯨꯗꯤ ꯆꯥꯅꯤꯉꯥꯏ ꯂꯩꯌꯦ ꯃꯊꯪ ꯆꯍꯤꯒꯤꯗꯅꯦ ꯍꯟꯗꯛ ꯁꯨ ꯁꯨꯕ ꯌꯥꯗꯕꯅꯤꯅ ꯃꯊꯪ ꯆꯍꯤꯒꯤꯁꯦ ꯈꯔ ꯋꯥꯒꯅꯤ
ꯑꯗꯨꯅꯦ ꯄꯩꯁꯥ ꯂꯩꯇꯕ ꯑꯩꯈꯣꯏ ꯂꯥꯏꯔꯕ ꯑꯩꯈꯣꯏꯗꯤ ꯑꯩꯁ ꯌꯥꯝ ꯋꯥꯒꯅꯤꯕꯨ
ꯑꯗꯨꯅꯦ ꯆꯦꯡ ꯋꯥꯜꯂꯒ ꯆꯥꯒꯅꯤ ꯑꯃꯨꯛ ꯑꯁ ꯍꯤꯟꯖꯥꯡꯒꯤ ꯑꯃꯨꯛ ꯀꯩꯅꯣ ꯇꯧꯒ ꯄꯩꯁꯥ ꯆꯪꯕꯅꯦ
ꯌꯥꯝ ꯋꯥ ꯑꯩꯈꯣꯏꯅ ꯋꯥꯔꯤꯁꯦ ꯑꯩꯈꯣꯏꯒꯤ ꯊꯤꯗꯨꯒꯤ
ꯑꯗꯨꯅꯦ ꯆꯥꯗ꯭ꯔꯁꯨ ꯌꯥꯕꯅꯦ
ꯋꯥꯅ ꯍꯤꯡꯕꯁꯦꯀꯣ
ꯎꯝ ꯑꯩꯈꯣꯏꯅ ꯆꯥꯔꯅꯤ ꯃꯅꯤꯡꯗ ꯑꯗꯨꯝ ꯊꯣꯛꯈ꯭ꯔꯅꯤ ꯀꯩꯁꯨ ꯀꯥꯟꯅꯕ ꯄꯣꯠ ꯅꯠꯇꯦꯕ
ꯑꯗꯨꯅꯦ ꯋꯥꯅ ꯁꯨꯔꯒ ꯁꯤꯗ꯭ꯔꯤꯐꯥꯎ ꯁꯨꯔꯒ ꯋꯥꯔꯒ ꯇꯧꯔꯤꯁꯦ ꯑꯗꯨꯒꯤꯗꯃꯛꯇꯅꯦꯕ
ꯀꯔꯤ ꯇꯧꯔꯤꯅꯣ ꯍꯧꯖꯤꯛꯇꯤ
ꯍꯧꯖꯤꯛꯗꯤ ꯇꯨꯝꯃꯦ ꯐꯣꯟ ꯌꯦꯡꯉꯒ ꯑꯗꯨꯝ ꯂꯩꯕꯅꯤ
ꯅꯦꯠꯋꯥꯛꯇꯤ ꯑꯗꯨꯝ ꯅꯨꯡꯉꯥꯏꯌꯦꯀꯣ
ꯑ ꯅꯨꯡꯉꯥꯢꯌꯦ ꯍꯧꯖꯤꯛꯇꯤ ꯃꯩ ꯃꯨꯗꯂꯗꯤ ꯅꯦꯠꯋꯥꯛꯇꯤ ꯕꯥꯄꯔꯦ
ꯍꯣꯏ ꯈꯪꯉꯦꯅꯦ ꯃꯩ ꯃꯨꯠꯈ꯭ꯔꯗꯤ ꯑꯗꯨꯝ ꯆꯠꯈ꯭ꯔꯕꯅꯤ ꯅꯦꯠꯋꯥꯛꯇꯤ ꯑꯩꯈꯣꯏ ꯑꯁ꯭ꯋꯥꯏꯗꯁꯨ ꯑꯗꯨꯝ ꯍꯦꯛ ꯍꯦꯛ ꯇꯧꯋꯦ ꯃꯩ ꯃꯨꯠꯈ꯭ꯔꯗꯤ ꯅꯦꯠꯋꯥꯛ
ꯎꯝ ꯒ꯭ꯌꯥꯟ ꯇꯥꯗꯦ ꯀ‌ꯣꯏꯕ ꯆꯠꯇ꯭ꯔꯣ ꯅꯣꯏꯗꯤ
ꯑꯁ ꯆꯠꯇꯦꯗ ꯌꯥꯝ ꯁꯥꯏ ꯆꯠꯊꯣꯛꯄ ꯉꯝꯗꯦꯗ
ꯏꯚꯅꯤꯡ ꯋꯥꯛꯀꯨꯝꯕ ꯆꯠꯂꯣꯅꯦ
ꯏꯚꯤꯅꯤꯡ ꯋꯥꯛꯁꯨ ꯆꯠꯅꯤꯡꯉꯥꯏ ꯏꯊꯟꯗ ꯌꯥꯗꯦꯗ
ꯅꯃꯥꯟꯅꯕꯤꯁꯤꯡ ꯂꯩꯇ꯭ꯔꯣ ꯑꯗꯨꯋꯥꯏꯗ
ꯑꯁ ꯏꯃꯟꯅꯥꯕꯤ
ꯑꯗꯨꯕꯨ ꯊꯣꯛꯂꯣꯏꯗ ꯃꯣꯏꯗꯤ ꯐꯣꯟꯗ ꯒꯦꯝ ꯁꯥꯟꯅꯔꯒ ꯑꯗꯨꯝ ꯂꯩꯒꯅꯤ ꯊꯣꯛꯂꯛꯑꯣ ꯍꯥꯏꯔꯒ ꯑꯁ ꯇꯜꯂꯦ ꯋꯥꯏꯑꯦ ꯆꯠꯅꯤꯡꯉꯥꯏ ꯇꯜꯂꯦ ꯆꯠꯊꯣꯛꯅꯤꯡꯉꯥꯏ ꯑꯗꯨꯝ ꯍꯥꯏꯔꯛꯀꯅꯤ
ꯒ꯭ꯌꯥꯟ ꯇꯥꯗ‌ꯦ ꯍꯧꯖꯤꯀꯥꯟꯁꯤꯗꯤ ꯆꯞ ꯆꯥ ꯌꯥꯝ ꯆꯠꯄꯅ ꯍꯛꯆꯥꯡ ꯐꯕꯅꯦ
ꯑꯁ ꯑꯩꯈꯣꯏꯗꯤ ꯆꯠꯇ‌ꯦꯗ ꯉꯁꯥꯏꯗꯣ ꯅꯨꯡꯊꯤꯟꯗꯣ ꯅꯨꯡꯊꯤꯟ ꯋꯥꯏꯔꯝꯗ ꯀꯩꯅꯣ ꯑꯉꯥꯡ ꯃꯆꯥ ꯑꯃ ꯇꯨꯏꯁꯟ ꯇꯧꯒꯦꯅ ꯂꯥꯛꯄ
ꯑꯥ
ꯑꯗꯨꯒ ꯑꯁ ꯌꯥꯝ ꯂꯦꯝꯅ ꯀꯥꯔ ꯃꯆꯥꯗ ꯑꯩ ꯀꯥꯔ ꯊꯧꯔꯒ ꯂꯥꯛꯄꯅꯦ ꯍꯥꯏꯌꯦ
ꯎꯝ ꯅꯪꯉꯣꯟꯗ ꯂꯧꯕ꯭ꯔꯣ
ꯄꯥꯔꯤꯒꯥꯏ ꯂꯥꯛꯄ
ꯃꯤ ꯀꯌꯥ
ꯑꯩ ꯃꯥ ꯈꯛꯇꯅꯤꯗ ꯑ ꯑꯗꯨꯝ ꯃꯥ ꯍꯥꯏꯗꯤ ꯂꯥꯛꯅꯤꯡꯕ ꯃꯇꯝꯗ ꯂꯥꯛ ꯂꯥꯛꯅꯤꯡꯗꯕ ꯃꯇꯝꯗ ꯑꯗꯨꯝ ꯇ‌ꯣꯛ ꯃꯥ ꯀꯨꯁꯤꯅꯤꯗ ꯑꯗꯨꯝ ꯂꯥꯛꯑꯗꯤ ꯑꯗꯨꯝ ꯇꯥꯛꯑꯦ ꯂꯥꯛꯇ꯭ꯔꯗꯤ ꯇ‌ꯣꯛꯑꯦ ꯃꯥꯅ ꯂꯥꯛꯑꯒ ꯑꯩꯩꯅ
ꯎꯝ
ꯐꯖꯩ ꯅꯪꯅ ꯀꯥꯔ ꯊꯧꯕꯗꯣ ꯅꯁꯛꯇꯨꯒ ꯑꯁ ꯐꯣꯇꯣ ꯑ ꯀꯥꯐꯍꯧꯒꯦ ꯍꯥꯏꯔꯒ ꯃꯥꯟ ꯑꯁ ꯉꯥꯏꯈꯣ ꯑꯗꯨꯗꯤ ꯑꯩ ꯀꯩꯅꯣꯝꯃ ꯇꯧꯒꯦ ꯑꯁꯤꯗꯤ ꯐꯖꯔꯣꯏ ꯍꯥꯏꯔꯒ ꯃꯈꯨꯠꯇꯨꯒ ꯑꯁ ꯁꯨꯉꯥꯏꯅꯤꯒ ꯇꯧꯔꯒꯀꯣ ꯑꯗꯨꯒ ꯉꯥꯏꯈꯣ ꯉꯥꯏ
ꯎꯝ ꯃꯤꯃ ꯃꯥꯥꯗꯤ ꯌꯥꯝ ꯁꯤꯡꯕꯅꯦ ꯑꯩꯈꯣꯏꯔꯣꯝꯒꯤꯗꯤ ꯑꯁ
ꯌꯥꯝ ꯁꯤꯡꯉꯦ ꯃꯥꯗꯤ
ꯎꯝ
ꯅꯤꯉꯥꯏ ꯈꯨꯀꯟꯗꯨꯒ
ꯑꯩꯈꯣꯏ ꯈꯨꯟꯒꯤꯒ ꯑꯗꯨꯅꯦ ꯍꯌꯦꯡ ꯀꯥꯏ ꯆꯠꯀꯦ
ꯍꯌ‌ꯦꯡꯁꯦ ꯈꯪꯗꯦ ꯍꯌꯦꯡꯁꯦ ꯑꯗꯨꯝ ꯌꯨꯝꯗ ꯂꯩꯕꯁꯨ ꯌꯥꯏꯌꯦꯗ
ꯑꯝ
ꯈꯪꯗꯦ ꯇꯝꯕ ꯉꯝꯗꯦꯗ ꯑꯩꯈꯣꯏ ꯏꯆꯦ ꯈ‌ꯣꯏ ꯂꯥꯛꯑꯒꯗ꯭ꯔꯥ ꯂꯥꯛꯑꯣꯏꯗ꯭ꯔꯥ
ꯅꯆꯦꯁꯨ ꯅꯨꯡꯉꯥꯏꯔꯤꯕ꯭ꯔꯣ
ꯑꯩꯈꯣꯏ ꯏꯆꯦꯗꯣ ꯍꯣꯏ ꯅꯨꯡꯉꯥꯏꯔꯦ ꯍꯥꯏꯕ ꯇꯥꯔꯦꯅꯦ
ꯑꯣ ꯅꯪꯒ ꯂꯩꯃꯤꯟꯅꯕ ꯅꯠꯇ꯭ꯔꯣ
ꯑꯥꯎ ꯂꯩꯃꯤꯟꯅꯌ‌ꯦ
ꯎꯡ
ꯅꯨꯡꯉꯥꯏꯅ ꯂꯩꯔꯤꯌꯦ ꯍꯥꯏꯕꯗꯤ ꯃꯤ ꯌꯥꯝ ꯋꯥꯔꯒ ꯌꯥꯝ ꯍꯣꯠꯅꯔꯒ ꯑꯗꯨꯝ ꯇꯧꯕ ꯑꯃ ꯑꯅꯥ ꯑꯌꯦꯛ ꯌꯥꯎꯗꯕꯅꯤꯅ ꯑꯥ
ꯈꯪꯗꯦꯅꯦ ꯑꯁ ꯊꯕꯛꯁꯨ ꯁꯨꯅꯤꯡꯉꯥꯏ ꯂꯩꯇꯦ
ꯊꯕꯛꯁꯨ ꯁꯨꯅꯤꯉꯥꯏ ꯑꯁ ꯈꯪꯗꯦꯅꯦ ꯍꯧꯖꯤꯛ
ꯍꯧꯖꯤ ꯀ
ꯂꯩꯇ꯭ꯔꯦ ꯆꯠꯊꯣꯛꯅꯤꯡꯉꯥꯏꯁꯨ ꯈꯪꯗ꯭ꯔꯦ ꯃꯇꯝꯅ ꯀꯔꯤ ꯑꯍꯣꯡꯕ ꯄꯨꯔꯛꯀꯗꯣꯏꯔꯥ ꯈꯪꯗ꯭ꯔꯦ
ꯊꯕꯛ ꯁꯨꯐꯝꯁꯨ ꯂꯩꯇꯦ ꯄꯩꯁꯥ ꯂꯩꯔꯗꯤꯀꯣ ꯑꯇꯣꯞ ꯑꯇꯣꯞꯄ ꯁꯤꯟꯐꯝ ꯇꯧꯔꯒ ꯁꯦꯟ ꯇꯥꯟꯕ ꯅꯨꯡꯉꯥꯏ ꯪꯕꯅꯦꯕ ꯑꯗꯨꯁꯨ ꯃꯅꯥꯗꯣ ꯂꯩꯇꯕꯅꯤꯅ ꯎꯄꯥꯏ ꯂꯩꯇꯦꯕ
ꯍꯥꯏꯕꯗꯤ ꯅꯍꯥꯟ ꯑꯗꯨꯃꯥꯏꯅ ꯆꯠꯊꯣꯛ ꯆꯠꯁꯤ ꯅꯨꯡꯉꯥꯏꯔꯃꯦꯀꯣ ꯄꯩꯁꯥ ꯇꯥꯟꯕꯕ ꯌꯥꯔꯗꯤ ꯑꯃꯨꯛ ꯈꯔꯕꯨ ꯥꯏ ꯅꯨꯡꯉꯥꯏꯕ ꯍꯧꯖꯤꯛꯇꯤ ꯑꯗꯨ ꯅꯠꯇ꯭ꯔꯦꯕ ꯄꯩꯁꯥ ꯇꯥꯟꯕ ꯆꯠꯁꯤꯦꯔꯥ ꯍꯥꯏꯔꯁꯨ ꯆꯠꯊꯣꯛ ꯆꯠꯁꯤ ꯅꯨꯡꯉꯥꯏꯇ꯭ꯔꯦ ꯆꯠꯊꯣꯛꯅꯤꯉꯥꯏꯁꯨ ꯂꯩꯇꯔꯕꯅꯤꯅ ꯆꯥꯅꯤꯡꯉꯥꯏꯁꯨ ꯂꯩꯥꯏꯁꯤꯜꯂꯛꯇ꯭ꯔꯦ ꯏꯟꯖꯥꯡ ꯆꯥꯛ ꯀ ꯍꯟꯖꯥꯡꯗꯤ ꯅꯨꯡꯇꯤꯒꯤ ꯆꯥꯕꯅꯦ ꯊꯣꯡꯅꯤꯉꯥꯏꯁꯨ ꯂꯩꯇ꯭ꯔꯦ
ꯑꯗꯨꯗꯅꯦ ꯆꯥꯛꯁꯦ ꯃꯔꯨ ꯌꯥꯝ ꯑꯣꯏꯌꯦꯕ ꯃꯤꯗꯤ ꯆꯥꯛ ꯆꯥꯗ꯭ꯔꯁꯨ ꯈꯤ ꯈꯤꯇꯪ ꯈꯤꯇꯪ ꯑꯆꯥꯄꯣꯠ ꯆꯥꯔꯒꯀꯣ ꯑꯗꯨꯝ ꯂꯩꯕ ꯌꯥꯏꯕ ꯑꯩꯈꯣꯏꯗꯤ ꯆꯥꯛ ꯆꯥꯗ꯭ꯔꯗꯤ ꯑꯗꯨ ꯑꯣꯏꯔ ꯁꯨꯝ ꯅꯣꯡꯃꯗ ꯑꯍꯨꯝ ꯃꯔꯤ ꯆꯥꯒꯅꯦ ꯑꯃꯨꯛ
ꯑꯁ ꯑꯩꯈꯣꯏꯗꯤ ꯆꯥꯗꯕ ꯌꯥꯔꯣꯏꯌꯦ ꯍꯥꯏꯕꯗꯤ ꯑꯩꯈꯣꯏꯗꯤ ꯊꯕꯛ ꯑꯗꯨꯝ ꯁꯨꯕꯅꯤꯅꯀꯣ ꯍꯨꯃꯥꯡ ꯇꯥꯔꯒ ꯁꯨꯕꯅꯦꯅ ꯆꯥꯛ ꯆꯥꯗ꯭ꯔꯗꯤ ꯁꯨꯕ ꯉꯝꯃꯕ ꯃꯤ ꯆꯥꯗꯕꯁꯤꯡꯗꯨꯗꯤ ꯅꯨꯡꯉꯥꯏꯅ ꯂꯩꯕꯁꯤꯡꯅꯦꯗ ꯑꯗꯨꯝ
ꯑꯗꯨ ꯑꯗꯨꯅꯦꯕ ꯃꯣꯏꯗꯤ ꯇꯥꯟ ꯑꯃ ꯑꯅꯤ ꯆꯥꯔꯗꯤ ꯆ ꯆꯥꯗ꯭ꯔꯁꯨ ꯌꯥꯔꯦꯔꯤꯕ ꯃꯣꯏꯗꯤ
ꯃꯣꯏꯗꯤ ꯊꯕꯛꯁꯨ ꯁꯨꯗꯕꯒꯤꯅꯤ ꯊꯕꯛ ꯁꯨꯕꯕꯨꯗꯤ ꯌꯥꯎꯔꯝꯒꯅꯤ ꯑꯗꯨꯕꯨ ꯑꯩꯈꯣꯏ ꯎꯝ ꯁ꯭ꯋꯥꯏꯗꯗꯗꯤ ꯆꯥꯛ ꯆꯥꯗ꯭ꯔꯗꯤ ꯊꯕꯛ ꯁꯨꯕ ꯉꯝꯃꯣꯏꯕ
ꯑ
ꯑꯩꯈꯣꯏꯒꯤꯗꯤ ꯆꯥꯛꯅ ꯃꯔꯨꯅꯦꯅꯦ
ꯑꯗꯨꯅꯤꯅꯦ ꯆꯥꯛ ꯂꯩꯇ꯭ꯔꯗꯤ ꯍꯤꯡꯕ ꯌꯥꯝ ꯋꯥꯒꯅꯦꯕ ꯌꯥꯟ ꯇꯗꯦꯗ
ꯑꯩꯈꯣꯏꯗꯤ ꯀꯔꯤ ꯀꯩꯀꯥ ꯌꯥꯝ ꯆꯥꯁꯤꯜꯂꯁꯨ ꯇꯨꯝꯔꯝꯗꯥꯏꯗꯒꯨꯝꯕ ꯑꯌꯨꯛ ꯅꯨꯡꯗꯥꯡꯒꯤ ꯆꯥꯕ ꯆꯥꯛꯇꯣ ꯈꯖꯤꯛꯇꯪ ꯄꯨꯛ ꯊꯜꯂꯁꯨ ꯆꯥꯛꯇꯣ ꯃꯔꯨ ꯈꯖꯤꯛꯇꯪ ꯑꯣꯏꯔꯁꯨ ꯌꯣꯠꯄꯤꯗ꯭ꯔꯗꯤ ꯂꯩꯕ ꯉꯝꯗꯦꯕ ꯍꯥꯏꯕꯗꯤ ꯏꯁꯥꯗ ꯀꯩꯅꯣꯝ ꯋꯥꯠꯄꯒꯨꯝ ꯇꯧꯋꯦꯕ ꯈꯖꯤꯛꯇꯪ ꯑꯣꯏꯔꯁꯨ ꯌꯣꯠꯄꯤꯗ꯭ꯔꯗꯤ
ꯎꯝ ꯅꯣꯏ ꯆꯨꯖꯥꯛꯇꯣ ꯆꯥꯕ ꯌꯥꯔꯝꯃꯅꯤ
ꯀꯔꯤ ꯍꯥꯏꯕ
ꯆꯨꯖꯥꯛꯇꯣ ꯄꯨꯔꯛꯇ꯭ꯔꯣ ꯅꯣꯏꯒꯤ
ꯑꯩ ꯅꯍꯥꯟ ꯂꯥꯛꯄꯗꯨꯗꯀꯣ ꯀꯩꯅꯣ ꯂꯧꯔꯒ ꯀꯩꯅꯣ ꯇꯧꯔꯝꯃꯦ ꯑꯗꯨꯒ
ꯎꯝ
ꯊꯥꯕ ꯌꯥꯗꯦ ꯀꯔꯤꯒꯤꯔꯥ ꯈꯪꯗꯦ ꯃꯥꯒꯤꯗꯣ ꯑꯩꯈꯣꯏꯒꯤꯗꯣ ꯆꯥꯛꯈꯥꯎꯒꯤ ꯑꯍꯥꯎꯕꯅꯦꯅꯗꯤ ꯊꯥꯕꯅꯦꯕ ꯑꯗꯣ ꯃꯣꯏꯒꯤꯗꯣ ꯊꯥꯕꯗꯣ ꯀꯔꯤꯔꯥ ꯃꯊꯟꯗ ꯑꯗꯨꯝ ꯑꯣꯟꯊꯣꯛꯈꯤꯕꯗꯣꯥꯎ ꯑꯠꯇꯕꯗ ꯑꯗꯨꯃꯥꯏꯅ ꯇꯧꯕ꯭ꯔꯥ ꯈꯪꯗꯦ ꯀꯥꯛ ꯀꯥꯛ ꯂꯥꯎꯔꯒ
ꯑꯗꯨꯗꯤ ꯂꯩꯕꯥꯛꯇꯨꯅꯅꯦ ꯂꯩꯍꯥꯎꯗꯣ
ꯎꯝ ꯑꯗꯨ ꯇꯧꯕ꯭ꯔꯥ ꯈꯅꯦꯛ ꯑꯗꯨꯃꯥꯏꯅ ꯇꯧꯕ꯭ꯔꯥ ꯈꯪꯗꯦ ꯑꯩꯈꯣꯏꯅꯗꯤ ꯑꯍꯥꯎꯕ ꯊꯥꯔꯒ ꯌꯥꯝ ꯀꯥꯀꯥ ꯂꯥꯎꯔꯒ ꯊꯣꯛꯂꯛꯄꯅꯤꯅ ꯃꯊꯟꯇ ꯑꯣꯟꯊꯣꯛꯈꯤꯕꯗꯣ ꯑꯗꯨꯃꯥꯏꯅ ꯇꯧꯕ꯭ꯔꯅ ꯈꯟꯕ
ꯑꯣꯏꯔꯝꯒꯅꯤ ꯃꯣꯏ ꯃꯍꯧꯁꯥ ꯊꯥꯕꯗꯤ ꯂꯩꯍꯥꯎꯁꯨ ꯐꯩꯌꯦ ꯂꯩꯕꯥꯛꯁꯨ
ꯑꯗꯨꯝ ꯑꯩꯈꯣꯏꯒꯤ ꯑꯩꯈꯣꯏ ꯃꯈꯥꯗ ꯊꯥꯕꯗꯨꯗꯤꯀꯣ ꯎꯝ ꯍꯥꯟꯅꯗꯤ ꯑꯗꯨꯝ ꯂꯩꯕꯥꯛ ꯀꯜꯂꯁꯨ ꯑꯗꯨꯝ ꯊꯥꯔꯒ ꯑꯗꯨꯝ ꯍꯥꯎꯔꯒ ꯆꯥꯕꯅꯦꯕ ꯍꯟꯗꯛꯇꯤ ꯆꯥꯕ ꯁꯨꯡꯌꯥ ꯌꯥꯗꯕ ꯀꯔꯤꯒꯤꯔꯥ ꯈꯪꯅꯩ
ꯎꯝꯅꯦ
ꯑꯩꯈꯣꯏꯒꯤꯗ ꯆꯥꯕꯕꯨꯗꯤ ꯌꯥꯔꯦꯗꯤ
ꯑꯁ ꯑꯩꯈꯣꯏ ꯂꯩꯕꯥꯛꯇꯣ ꯃꯥꯟꯅꯗꯕꯒꯤꯅꯦꯕ ꯑꯩꯈꯣꯏ ꯆꯤꯡꯗꯒꯤ ꯄꯨꯔꯛꯄ ꯀꯔꯤ ꯀꯥꯏꯕ꯭ꯔ ꯇꯣꯔꯕꯨ